ꯂꯣ ꯍꯜꯂꯣ ꯇꯥꯏ ꯇꯥꯏ ꯇꯥꯏ ꯇꯥꯗꯕ꯭ꯔꯣ
ꯑꯩ ꯇꯧꯔꯤꯅꯣ ꯍꯥꯏ
ꯀꯔꯤꯝꯇ ꯇꯧꯗꯦꯗ ꯁꯤꯗ ꯐꯝꯃꯒ ꯂꯩ ꯍꯥ ꯈꯪ ꯈꯪꯗꯕꯩ ꯀꯩꯅꯣ ꯅꯠꯇꯦ ꯃꯤ ꯈꯪꯗ꯭ꯔꯗꯤ ꯑꯃꯨꯛ ꯑꯗꯨꯝ ꯍꯥꯡꯕ ꯇ ꯇꯥ ꯅꯠꯇ꯭ꯔꯣ ꯑꯗꯨ ꯅꯪ ꯌꯥꯝ ꯊꯋꯥꯏ ꯅꯨꯡꯉꯥꯏꯇ꯭ꯔꯕꯣ ꯑꯩ ꯉꯁꯤꯁꯦ ꯆꯥꯒꯦꯝꯄꯣꯝꯕ ꯆꯥꯏꯌꯦ ꯍꯥ ꯀꯤꯕ꯭ꯔꯣ ꯅꯨꯄꯥꯅꯕꯨ ꯀꯤꯕ ꯍꯧꯅꯕ꯭ꯔꯣꯅꯦ
ꯀꯩ
ꯑꯁ ꯆꯥꯒꯦꯟ ꯊꯣꯡꯉ ꯆꯥꯗꯤ ꯌꯥꯝ ꯍꯧꯅ ꯆꯥꯈ꯭ꯔꯅꯦ
ꯍꯣꯏ ꯎꯝ ꯑꯝ ꯌꯦꯟ
ꯅꯠꯇꯦ ꯑꯍꯥꯎꯕ ꯆꯥꯈ꯭ꯔꯦ ꯍꯥꯏꯕ
ꯑꯩꯔꯣ
ꯑꯩꯔꯣ
ꯎꯝ
ꯊꯣꯡꯕ ꯆꯥꯏ ꯍꯥꯏꯕꯗꯤ ꯍꯥꯎꯕ ꯌꯦꯡ ꯁꯥ
ꯍꯣꯏꯅꯦ ꯍꯥꯎ
ꯍꯥꯎꯋꯦ ꯍꯥꯏꯕ ꯇꯥꯔꯦꯀꯣ ꯑꯥ
ꯍꯣꯏꯗꯥ ꯍꯥꯎꯅ ꯆꯥꯈ꯭ꯔꯅꯤꯅ ꯄꯨꯛ ꯊꯟꯅꯥ
ꯍꯥꯎ ꯍꯥꯎꯋꯦ ꯍꯥꯏꯕ ꯇꯥꯔꯦ ꯍꯣꯏ ꯎꯄꯥꯏ ꯂꯩꯇꯦ
ꯍꯣꯏ ꯀꯩ
ꯅꯣꯏꯗꯤ ꯀꯩ ꯆꯥꯔꯦ ꯀꯩ ꯃꯊꯦꯜ ꯆꯥꯔꯦ ꯍꯥ
ꯑꯩꯈꯣꯏꯗꯤ
ꯀꯩ ꯍꯥꯏꯕ
ꯉꯥ ꯊꯣꯡꯕ ꯆꯥꯏꯌꯦ ꯆꯥꯏ ꯉꯥ ꯐꯤꯁ
ꯌꯥꯝ ꯍꯥꯎꯋꯤꯅ ꯅꯣꯏꯅ ꯍꯦꯟꯅ ꯍꯥꯎꯋꯤꯅ
ꯉꯥ ꯉꯥ ꯉꯥ ꯆꯥꯕꯗꯤ ꯃꯀꯣꯛ ꯂꯤꯡꯉꯦ ꯍꯥꯏꯕꯅꯦ ꯅꯠꯇꯦ ꯉꯥ ꯆꯥꯔꯗꯤ ꯉꯥ ꯆꯥꯕꯁꯦ ꯀꯣꯛꯂꯤꯡꯉꯦ ꯍꯥꯏꯕꯅꯦ ꯀꯣꯛꯂꯤꯉꯦ ꯍꯥꯏꯕꯅꯦꯕ ꯉꯥ ꯆꯥꯔꯗꯤ
ꯅꯪ ꯀꯣꯛ ꯅꯪ ꯅꯪ ꯈꯪꯗꯦ ꯅꯪ ꯀꯣꯛ ꯂꯤꯡꯕ꯭ꯔꯥ ꯈꯪꯗꯦꯀꯣ ꯍꯩꯅꯩ ꯍꯥꯏꯕꯅꯤꯗ ꯑꯗꯨ ꯍꯧꯖꯤꯛ ꯌꯦꯡꯕ ꯇꯥꯔꯦꯗꯅ ꯅꯪ ꯀꯣꯛ ꯀꯌꯥꯝ ꯂꯤꯡꯒꯦ ꯉꯥ ꯆꯥꯕꯒꯤ ꯑꯥ
ꯄ꯭ꯔꯕꯦꯁ ꯀꯃꯥꯏꯅ ꯇꯧꯒꯦ ꯍꯥꯏꯕꯗ ꯌꯦꯡꯕ ꯇꯥꯔꯤꯅꯦ
ꯍꯣꯏꯗ ꯂꯤꯡ
ꯍꯤꯡꯉꯝꯃꯅꯤꯗ ꯅꯣꯏ ꯅꯨꯄꯥꯗꯤ ꯑꯩ ꯈꯪꯗꯔꯦ ꯑꯩꯁꯨ ꯈꯪꯗꯦ
ꯀꯥꯏꯂꯩꯒꯦ
ꯑꯩꯔꯣ ꯀꯩꯝꯇ ꯍꯣꯠꯅꯗꯦꯗꯥ ꯑꯗꯨꯝ ꯍꯣꯠꯅꯗꯦ ꯌꯨꯝꯗ ꯑꯗꯨꯝ ꯌꯨꯝ ꯁꯪꯉꯒ ꯂꯩꯔꯤꯅꯤꯅꯦ ꯀꯦꯝꯇ ꯍꯣꯠꯅꯗꯦ
ꯁꯦꯡꯉꯦ ꯑꯩꯁꯦ ꯑꯩ ꯃꯩꯇꯩꯂꯣꯟꯒ ꯉꯥꯡꯕ ꯍꯩꯗꯨꯗꯤ ꯇꯥꯏꯅꯦ ꯍꯣꯏ
ꯅꯪ ꯃꯇꯩ ꯂꯣꯗꯤ ꯌꯝ ꯁꯦꯡꯉꯦ ꯅꯪꯅꯉꯥꯡ ꯊꯣꯛ
ꯁꯦꯡꯗꯦꯍꯦ ꯁꯦꯡꯗꯥꯕꯒꯤ ꯏꯆꯦ ꯅꯨꯡꯉꯥꯏꯕ꯭ꯔ ꯑꯁꯦꯡꯒꯤ
ꯁꯦꯡꯉꯦ ꯑꯗꯨ ꯒꯤꯅꯤꯅꯦ ꯑꯩꯅ ꯍꯥꯏ
ꯐꯩꯌꯦꯅꯦ ꯅꯪ ꯅꯪ ꯇꯥꯕ ꯅꯨꯡꯉꯥꯏꯔꯗꯤ ꯌꯥꯔꯦ ꯉꯥꯡ ꯉꯥꯡꯕꯗꯤ ꯍꯩꯇꯕꯅꯤꯀꯣ ꯑꯩꯗꯣ ꯏꯆꯦ ꯉꯥ ꯏꯆꯦꯅ ꯉꯥꯡꯉꯤꯅꯦ ꯑꯩꯉꯣꯟꯗ ꯂꯣꯟꯗ ꯈꯣꯏꯕꯒꯤꯀꯣ
ꯑꯥ
ꯉꯥꯡꯕ ꯍꯩꯇꯦ ꯑꯁꯦꯡꯕ
ꯏꯗ ꯑꯗꯣ
ꯅꯣꯏ ꯅꯣꯏ ꯅꯪꯁꯨ ꯍꯩꯔꯤꯗꯨꯗꯤ
ꯍꯩꯇꯦꯗ
ꯍꯩꯍꯦ ꯅꯗꯤ ꯀꯔꯤ ꯀꯔꯤ ꯍꯩꯕ꯭ꯔꯣ
ꯑꯩꯗꯤ ꯍꯧꯖꯤꯛ ꯖꯤꯛ ꯀꯥꯟꯗ ꯑꫭꯛꯀꯤ ꯊꯕꯛ ꯈꯔ ꯇꯧꯔꯤꯌꯦ꯫
ꯀꯣꯛ ꯀꯣꯛ ꯀꯣꯛ ꯂꯤꯡꯅꯕ ꯁꯥꯕ꯭ꯔꯣ꯫
ꯍꫭꯏ꯫ ꯊꯕꯛ ꯈꯔ ꯇꯧꯔꯤꯌꯦ
ꯑꯗꯨ ꯑꯣꯏꯔꯗꯤ ꯀꯣꯛ ꯀꯣꯛ ꯁꯥꯕꯩ ꯑꯩꯁꯦ ꯈꯨꯟꯗ ꯂꯩꯇꯦ꯫ ꯏꯅꯦ ꯈꯣꯏꯗ ꯂꯩꯌꯦ ꯑꯩ ꯍꯧꯖꯤꯛ꯫ ꯅꯦ ꯏꯅꯦ ꯈꯣꯏꯗ ꯌꯨꯝ ꯁꯪꯉꯒ ꯂꯩꯌꯦ ꯀꯩꯝꯇ
ꯇꯝꯄꯥꯛꯇꯅꯦ ꯇꯝꯄꯥꯛꯇ꯫ ꯇꯝꯄꯥꯛꯇ ꯂꯩꯌꯦ ꯆꯤꯡꯗ ꯀꯥꯕ ꯌꯥꯗꯕꯒꯤ ꯇꯝꯄꯥꯛꯇ ꯂꯩꯌꯦ꯫
ꯆꯤꯡ ꯀꯥꯕ ꯌꯥꯗꯦ ꯀꯅꯥꯅ ꯍꯥꯏꯔꯤꯅꯣ꯫
ꯅꯪꯗꯤ ꯑ ꯑꯩ ꯀꯥꯕ ꯌꯥꯠ ꯗꯕꯒꯤ ꯍꯥꯏꯕꯗꯤ ꯑꯈꯣꯏ ꯐꯦꯃꯤꯂꯤꯒꯤꯀꯣ ꯑꯩꯈꯣꯏ ꯏꯃꯨꯡꯒꯤ ꯎꯝ ꯀꯟꯗꯤꯁꯟꯅꯀꯣ ꯌꯥꯗꯕꯒꯤꯅꯤ꯫
ꯑꯣ ꯑꯣ꯫
ꯀꯩꯁꯨ ꯂꯩꯇꯦꯗ ꯑꯗꯨꯕꯨꯗꯤ ꯑꯈꯣꯏ ꯌꯨꯝꯗꯣ ꯏꯆꯦ ꯑꯁꯤꯗ ꯑꯉꯥꯡ ꯄꯣꯛꯑꯒ ꯂꯩꯌꯦꯕꯀꯣ ꯑꯗꯨꯒꯤ ꯑꯩ ꯃꯊꯟꯗ ꯍꯨꯟꯗꯣꯛ ꯑꯝꯃꯥꯒ ꯆꯠꯄꯗꯣ ꯅꯨꯡꯉꯥꯏꯇꯕ ꯍꯥꯏꯇꯥꯔꯦ ꯁꯦ
ꯍꫭꯏ ꯁꯤꯇ ꯑꯣꯏꯔꯤꯅꯤꯅꯦ꯫
ꯑ ꯕꯦꯕꯤ ꯁꯤꯇꯔ ꯑꯣꯏꯔꯦ꯫ ꯄꯥꯏ ꯂꯩ ꯍꯣꯏ ꯍꯣꯏ ꯇꯧꯔꯤꯅꯦ ꯄꯥꯏ ꯂꯩ ꯇꯦ ꯍꯩꯔ ꯍꯩ ꯍꯩꯇ-ꯍꯩꯇ ꯇꯧꯔꯒ ꯂꯩ
ꯏꯁ ꯍꯩꯇꯕ ꯌꯥꯕ꯭ꯔꯣ꯫
ꯅꯥꯡꯁꯨ ꯐ꯭ꯌꯨꯆꯔꯗ ꯑꯗꯨꯝ ꯑꯣꯏꯔꯛꯀꯗꯧꯔꯤꯅꯤꯅ꯫
ꯍꯣꯏ ꯑꯩ ꯇꯝꯗ꯭ꯔꯁꯨ ꯍꯩꯔꯦꯗ ꯄꯥꯁ ꯇꯧꯔꯦ ꯑꯩꯗꯤ ꯄꯥꯁ ꯇꯧꯔꯦ꯫
ꯏꯁ꯫
ꯅꯪ ꯑꯉꯥꯡꯁꯦ ꯀꯃꯥꯏꯟ ꯇꯧꯒꯦ ꯀꯃꯥꯏꯟ ꯑꯥ ꯄꯝꯃꯒ ꯀꯃꯥꯏ ꯇꯧꯒꯦ ꯀꯃꯥꯏꯟ ꯀꯔꯤ ꯑꯗꯨꯃꯥꯏꯟ ꯄꯥꯝꯒꯗꯕꯅꯦ ꯂꯩꯗꯅ ꯃꯥꯒꯤ ꯎꯝ ꯁꯦꯕꯥ ꯇꯧꯕꯗꯣ꯫
ꯍꯣꯏꯗ꯫
ꯂꯣꯏꯅ ꯈꯪ ꯂꫭꯏꯅ ꯈꯪꯈ꯭ꯔꯦꯗ ꯑꯩꯗꯤ꯫ ꯍꯩꯗꯤ ꯑꯥ
ꯏ ꯌꯥꯝ ꯐꯔꯦ꯫
ꯌꯣꯛꯅꯤꯡꯉꯥꯏ ꯈꯛꯇꯪ ꯉꯥꯏꯔꯦ ꯌꯣꯛꯅꯤꯡꯉꯥꯏ ꯈꯛꯇꯪ ꯉꯥꯏꯔꯦ꯫ ꯅꯨꯄꯤꯗꯤ ꯍꯣꯏ ꯇꯧꯗ꯭ꯔꯗꯤ ꯌꯥꯠ
ꯌꫭꯛꯅꯤꯡꯉꯥꯏꯗꫭ ꯊꯤꯔꯣ꯫ ꯑꫭꯅ꯫
ꯑꯩꯔꯣ ꯊꯤ ꯑꯖꯤꯛ
ꯍꯣꯏ꯫
ꯉꯜꯂꯤꯗ ꯍꯧꯖꯤꯛ ꯑꯉꯥꯡ ꯌꯧꯅꯤꯡꯉꯥꯏ ꯈꯔ ꯀꯩꯅꯣ ꯇꯧꯈꯤꯒꯦ ꯄꯥꯁꯇꯤ ꯇꯧꯔꯦꯕꯀꯣ
ꯑꯑ
ꯄꯥꯁꯗꯤ ꯇꯧꯔꯦ ꯑꯗꯨꯒ
ꯈꯔ ꯀꯣꯏꯈꯤꯒꯦ ꯍꯥꯏꯕ
ꯍꯦꯟꯅ ꯍꯥꯏꯅꯤꯡꯉꯥꯏꯀꯣ ꯑꯦ ꯃꯤ ꯃꯤꯅ ꯁꯦꯕꯥ ꯇꯧꯅꯤꯡ ꯇꯧ ꯑ ꯐ꯭ꯌꯨꯆꯔꯗ ꯍꯥꯏꯕꯀꯣ ꯐ꯭ꯌꯨꯆꯔꯗ ꯑꯩꯒꯤ ꯁꯦꯕꯥ ꯇꯧꯅꯕ ꯃꯤ ꯁꯦꯕꯥꯔꯤ ꯂꯩꯇ꯭ꯔꯗꯤ ꯏꯊꯟꯇꯅꯤ ꯇꯧꯗꯣꯏꯅꯦ ꯍꯛꯇ ꯇꯧꯗꯣꯏ ꯅꯠꯇ꯭ꯔꯣ ꯑꯗꯨꯗꯣ ꯍꯥꯏꯅꯤꯡꯉꯥꯏ ꯇꯝꯈꯤꯒꯦ ꯗꯣ ꯍꯤꯛ ꯍꯤꯛ
ꯑ ꯍꯥ ꯍꯥ
ꯏꯅꯦꯝꯕꯣꯛꯒ ꯂꯩꯇ꯭ꯔꯗꯤ ꯀꯃꯥꯏꯅ ꯇꯧꯕ ꯏꯊꯟꯗ ꯑꯣꯏꯔꯗꯤ ꯍꯩꯔꯔꯣꯏꯕ ꯂꯥꯏꯕꯨ ꯂꯥꯏꯔꯕ ꯑꯗꯨ ꯏꯊꯟꯇꯇꯧ ꯇꯧꯔꯅꯦꯕ ꯑꯗꯨꯒꯤ ꯍꯣꯠꯅꯈꯤꯒꯦ ꯇꯝꯈꯤꯒꯦ ꯃꯇꯝ ꯈꯔ ꯅꯣꯏꯒꯤ ꯌꯣꯛꯄ ꯍꯩꯗ꯭ꯔꯗꯤ ꯑꯩꯉꯣꯟꯗ ꯄꯨꯔꯛꯑꯣꯀꯣ ꯌꯣꯛꯄꯤꯒꯦ ꯌꯣꯛꯄꯤꯒꯦ ꯍꯥꯏꯕꯗꯤꯀꯣ ꯑꯩꯅ ꯐꯥꯏꯅꯥꯟꯁꯤꯌꯦꯜꯗ ꯍꯥꯏꯕ ꯅꯠꯇꯕ ꯃꯥꯒꯤ ꯁꯦꯕꯥꯗꯣ ꯏꯔꯨꯖꯕꯒ ꯀꯩ- ꯀꯩ ꯇꯧꯕꯤꯒꯦꯕ
ꯏꯁ ꯏꯕꯥꯢꯅꯤ ꯌꯣꯛꯈꯔꯒ ꯂꯣꯏꯔꯦ ꯀꯩꯅꯣ
ꯌꯥꯕ꯭ꯔꯣ ꯅꯪꯒꯤ ꯑ ꯑꯉꯥꯡ ꯂꯩꯔꯕꯣ
ꯏꯁ ꯑꯉꯥꯡ ꯀꯗꯥꯏꯗꯒꯤꯅꯣꯗ ꯅꯪꯁꯤꯁꯨ ꯑꯁ ꯏ ꯀꯥꯏꯀꯣ ꯌꯥꯎꯗ꯭ꯔꯤꯕ ꯑꯁ ꯑꯩꯕꯨ ꯍꯧꯖꯤꯛ ꯌꯨꯝ ꯄꯜ ꯌꯨꯝ ꯄꯥꯜꯂꯣ ꯍꯥꯏꯔꯗꯤ ꯑꯩ ꯑꯁ ꯈꯔ ꯉꯜ
ꯉꯟꯅ ꯄꯥꯟꯊꯣꯛꯎꯍꯦ ꯎꯝ ꯎꯝ ꯌꯨꯝ ꯀꯩꯅꯣ ꯉꯟꯅ ꯄꯥꯟꯊꯣꯛꯑꯒ ꯅꯠꯇꯦꯕ ꯑꯩ ꯑꯩ ꯍꯥꯏꯒꯦ ꯇꯥꯎ ꯅꯨ ꯌꯨꯝ ꯍ ꯌꯦꯡꯉ ꯉꯟꯅ ꯄꯥꯟꯊꯣꯛꯑꯣ ꯑꯗꯨꯒ ꯑꯉꯥꯡ ꯑꯉꯥꯡ ꯎꯝ ꯗꯃꯥꯗ ꯄꯣꯛꯊꯣꯛꯑꯣ ꯑꯗꯨꯒ ꯅꯆꯥꯒꯤ ꯅꯔꯟ ꯅꯆꯥꯒꯤ ꯅꯆꯥꯅ ꯄꯨꯔꯛꯄꯐꯝ ꯄꯩꯁꯥꯗꯨꯅ ꯅꯨꯡꯉꯥꯏꯅ ꯂꯩꯌꯣ ꯀꯩꯅꯣ ꯐꯠꯖꯅ ꯌꯣꯛꯈ꯭ꯔꯣ
ꯑꯦ ꯑꯗꯨꯗꯤ ꯑ
ꯌꯥꯝ ꯂꯤꯔꯗꯤ ꯌꯥꯗꯕꯅꯤꯒꯣ ꯗꯇꯦ ꯎꯝ ꯍꯍꯤ ꯗꯨꯗꯛ ꯁꯤꯡꯕ ꯍꯧꯔꯦ ꯉꯥ ꯆꯕꯥꯒꯤ ꯍꯦ ꯍꯦ ꯉꯥ
ꯉꯥ ꯍꯥ
ꯉꯥ ꯉꯥ ꯆꯥꯔꯨꯕꯒꯤ ꯀꯣꯛ ꯂꯤꯡꯕ ꯍꯧꯔꯦ ꯅꯪ ꯅꯪ ꯆꯍꯤ ꯀꯌꯥ ꯁꯨꯔꯒꯦ ꯑꯗꯨꯗꯤ
ꯆꯥꯍꯤꯗꯤ ꯇ꯭ꯨꯋꯦꯟꯇꯤ ꯁꯤꯛ ꯁꯤꯛꯁꯀꯨꯝꯕ
ꯇ꯭ꯋꯦꯟꯇꯤ ꯁꯤꯛꯁ
ꯅꯪꯗꯤ
ꯇ꯭ꯋꯦꯟꯇꯤ ꯁꯤꯛꯁ ꯍꯥꯏꯔꯣ ꯑꯁ ꯌꯥꯝ ꯑꯉꯥꯡꯅꯤꯅ ꯑꯗꯨꯗꯤ ꯍ ꯏꯆꯦ ꯀꯧꯑꯣꯀꯣ ꯏꯆꯦ ꯀꯧꯑꯣꯕ ꯏꯆꯦ ꯀꯧ ꯍꯥꯏꯔꯗꯤ ꯅꯪꯉꯣꯟꯗꯒꯤ ꯍꯟꯕꯒꯤꯅꯦ ꯍꯜꯂꯦ ꯍꯥ
ꯑꯣ ꯑꯗꯨ ꯍꯥꯏꯌꯨꯗꯅ ꯀꯌꯥꯅꯣ ꯀꯌꯥꯒꯨꯝꯕꯅꯣ
ꯑꯩꯗꯤ ꯊꯥꯔꯇꯤ ꯌꯧꯔꯦꯅ ꯑꯩꯗꯤ ꯊꯥꯔꯇꯤ
ꯄꯝꯃꯦ
ꯑꯁ ꯑꯁ
ꯑꯩꯗꯒꯤ ꯑꯍꯟ ꯑꯣꯏꯕꯗꯣ ꯌꯥꯝ ꯄꯥꯝꯖꯩ
ꯅꯨꯄꯤ ꯅꯨꯄꯤ ꯑꯍꯟ ꯂꯧꯕꯁꯦ ꯑꯣ ꯅꯪꯉꯣꯟꯗꯒꯤ ꯑ ꯑꯍꯟ ꯂꯧꯔꯗꯤ ꯑꯦ ꯐꯦꯝꯂꯤ ꯀꯩꯅꯣ ꯅꯨꯡꯉꯥꯏꯅ ꯄꯥꯜꯂꯦ ꯍꯥꯏꯌꯦ ꯄꯩꯁꯥꯁꯨ ꯄꯥꯏꯌꯦ ꯍꯥꯏꯌꯦ ꯅꯪ ꯑꯗꯨꯒꯤ ꯄꯥꯝꯕ꯭ꯔꯣ
ꯑꯝ ꯑꯦ ꯑꯗꯨ ꯉꯥꯛꯇ ꯅꯠꯇꯦꯗ ꯄꯩꯁꯥꯖꯨ ꯄꯥꯏꯕ ꯅꯠꯇꯦ
ꯑꯗꯣ ꯑꯩꯗꯤ ꯊꯥꯖꯗꯦꯕꯣ
ꯑꯗꯣ ꯑꯩꯗꯤ ꯊꯥꯖꯗꯦ ꯑꯗꯨꯕꯨ ꯅꯨꯄꯥꯅ ꯅꯨꯄꯤ ꯑꯍꯟ
ꯅꯨꯄꯤ ꯃꯉꯣꯟꯗꯒꯤ ꯍꯟꯅ ꯂꯧ ꯂꯧꯅꯤꯡꯕ ꯃꯤꯗꯣ ꯑꯩꯗꯤ ꯊꯥꯖꯗꯦ ꯍꯥꯏꯗꯤꯀꯣ ꯅꯨꯄꯤꯗꯤ
ꯑꯍ
ꯅꯨꯄꯥꯗꯒꯤ ꯑꯉꯥꯡ ꯑꯣꯏꯔꯁꯨ ꯀꯩꯅꯣ ꯇꯧꯋꯤꯗꯅ ꯑꯍꯟ ꯑꯗꯨ ꯃꯥꯜꯂꯦꯗꯅ
ꯑꯥ
ꯑꯗꯨꯒꯤ ꯑꯗꯨ ꯑꯗꯨ ꯑꯣꯏꯔꯗꯤ ꯑꯩꯅ ꯌꯨꯝ ꯄꯥꯜꯂꯀꯥꯟꯗ ꯆꯍꯤ ꯑꯃ ꯑꯅꯤꯒꯨꯝꯕ ꯂꯩꯔꯗꯤ ꯑ ꯑꯃꯛ ꯅꯨꯄꯤꯗꯣ ꯂꯤꯕ ꯍꯧꯔꯅꯦꯕ ꯅꯨꯄꯥꯗꯤ ꯂꯤꯔꯣꯏꯕ ꯈꯪꯕ꯭ꯔꯥ ꯑꯃꯨꯛꯒ
ꯐꯥꯖ ꯊꯣꯛꯀꯅꯤꯕ ꯅꯨꯄꯥꯗꯤ ꯑꯗꯨꯃꯥꯏꯟ ꯇꯧ ꯅꯠꯇ꯭ꯔꯣ ꯇꯧꯋꯤꯗꯅ ꯑꯗꯨ ꯎꯝ ꯅꯨꯄꯤꯗꯣ ꯅꯨꯄꯤꯗ ꯂꯤꯕ ꯍꯧꯔꯗꯤ ꯑꯃꯨꯛ ꯅꯨꯄꯤ ꯅꯨꯄꯤ ꯌꯦꯡꯕ ꯅꯨꯄꯤ ꯂꯛꯅꯕꯒ ꯍꯧꯔꯅꯦꯕ ꯑꯃꯒ ꯇꯜꯂꯦ ꯑꯩꯗꯤ ꯑꯩꯉꯣꯟꯗꯒꯤ ꯑꯩꯉꯤꯟꯗꯒꯤ ꯑꯉꯥꯡ ꯄꯝ ꯄꯥꯝꯗ꯭ꯔꯦ ꯑꯩꯗꯤꯀꯣ ꯑꯦ ꯑꯩꯉꯣꯟꯗꯒꯤ ꯆꯍꯤ ꯑ ꯃꯉꯥꯒꯨꯝꯕ ꯒꯦꯁ ꯂꯩꯕꯗ ꯄꯥꯝꯃꯦ ꯑꯩꯗꯤ ꯑꯩꯒꯤ ꯑꯩꯒꯤ ꯆꯍꯤ ꯀꯔꯤ ꯅꯪ ꯀꯔꯤ ꯍꯥꯏꯅꯤꯡꯕ
ꯍꯣ ꯍꯜꯂꯣꯂ ꯑꯩꯕꯣ
ꯑꯍꯟ ꯑꯣꯏꯍꯜꯂꯣꯕ
ꯑꯍꯟꯕ ꯑꯣꯏꯍꯜꯂꯧꯕ ꯍꯣꯏ ꯆꯥꯛꯇ꯭ꯔꯤꯕꯣ ꯑꯦ ꯑꯩꯅ ꯍꯥꯏꯕꯗꯤ ꯅꯪ ꯄꯨꯟꯁꯤꯗ ꯑꯗꯨꯝ ꯂꯩꯌꯦ ꯅꯪ ꯑꯦꯁ ꯑꯗꯣ ꯑꯩꯕꯨ ꯑꯍ
ꯅꯨꯄꯥ ꯈꯣꯏꯔꯛꯇꯣ ꯍꯥꯏꯔꯣ
ꯅꯠꯇꯦ ꯑꯩꯅ ꯍꯥꯏꯗꯤ ꯅꯪꯅ ꯅꯨꯄꯥ ꯀꯣꯏꯔꯥꯛ ꯑꯉꯥꯡ ꯑꯍꯟꯕꯨ ‌ꯑꯣꯏꯍꯜꯂꯨ ꯍꯥꯏ
ꯍꯣꯏꯅꯦ ꯍꯣꯏꯅꯦ ꯑꯩ ꯀꯣꯏꯁꯨ ꯀꯣꯏꯗꯔꯤꯅ ꯀꯣꯏꯁꯨ ꯀꯣꯏꯔꯣꯏ ꯑꯩꯗꯤ